ꯑꯣ
ꯆꯥꯔꯦ
ꯐꯔꯦ ꯇꯥꯔꯗꯤ
ꯀꯩ ꯃꯊꯦꯜ ꯆꯥꯔꯒꯦ
ꯆꯥꯛ ꯊꯣꯡꯗ꯭ꯔꯤꯌꯦ ꯗꯨꯀꯥꯟꯗ ꯂꯩꯔꯤꯌꯦ
ꯏꯃꯥꯟꯅꯕꯤꯗꯣ ꯂꯥꯛꯄ꯭ꯔꯣ
ꯂꯥꯛ ꯑꯦꯂꯥꯛꯑꯂꯥꯛꯑꯦ ꯂꯛꯑꯝꯃꯦ꯫ ꯂꯥꯏꯔꯤꯛ ꯂꯧꯔ ꯆꯠꯈ꯭ꯔꯦ ꯃꯥꯏ ꯃꯅꯥꯎꯅꯨ
ꯎꯝ ꯍꯪꯗ ꯃꯅꯥꯅ ꯄꯤꯅꯤ ꯍꯥꯏꯥꯏꯕꯅꯤ
ꯎꯝ ꯑꯉꯥꯡ ꯌꯥꯝ ꯑꯣꯏꯔꯤ
ꯑꯦ ꯎꯨꯞꯁꯥꯟꯅꯍꯉ
ꯎꯝ ꯌꯥꯏ ꯌꯥꯏ ꯌꯥꯏ
ꯁꯤꯜꯂꯨ ꯅꯣꯏꯅꯤ ꯇꯨꯝꯃꯨꯗꯣꯏꯅꯦꯕ
ꯑꯗꯨꯁꯤ ꯂꯣꯏꯕꯅꯤ ꯇ ꯍꯨꯗꯣꯏꯅꯦ ꯈꯪꯗꯦꯗ ꯕꯤꯠꯀ ꯂꯩ ꯂꯩꯗꯦꯗ
ꯀꯩ ꯍꯣꯁꯇꯥꯗꯅꯣ
ꯃꯥꯥꯡꯁꯤꯤꯟꯏꯗ
ꯑꯁ ꯗꯇꯔꯝ ꯊꯥꯏꯒꯤ ꯃꯑꯣꯡꯁ ꯅꯥꯏꯗ꯭ꯔꯣ
ꯃꯥꯥꯏꯌꯦ ꯗ ꯍꯣꯁꯄꯤꯇꯥꯜ ꯃꯃꯤꯡꯁꯤꯁꯨ ꯈꯔ ꯐꯖꯕ ꯑꯃ ꯊꯣꯜꯂꯗꯤ ꯐꯗꯣꯏꯅꯤ ꯃꯣꯏ ꯕꯥꯏꯕꯛꯇꯗꯤ ꯌꯥꯝ ꯐꯖꯔꯝꯒꯅꯤꯕꯨ
ꯍꯣꯏ ꯕꯥꯏꯕꯜꯗꯗꯤ ꯐꯖꯔꯝꯃꯅꯦ ꯍꯣꯏꯅ ꯍꯥꯏꯔꯕꯗꯗꯤ ꯐꯖꯕꯅ
ꯎꯝ ꯎꯝ ꯑꯣꯏꯣꯏꯔꯔꯁꯤ ꯃꯇꯨꯝ ꯃꯇꯨꯝ ꯌꯣꯝꯃꯤ
ꯎꯝ ꯀꯩ ꯒꯔꯅꯣ ꯑꯁ ꯀꯔꯝꯊꯥꯏꯒꯤ ꯃꯥꯎ ꯁꯤꯅꯥꯏꯗꯣ ꯍꯣꯁꯄꯤꯇꯥꯜ ꯃꯃꯤꯡꯅꯦ ꯍꯥꯏꯔꯤꯁꯦ ꯈꯪꯗ꯭ꯔꯤ ꯑꯩꯈꯣꯏ ꯂꯨꯍꯦꯟꯂꯨ ꯀꯔꯤꯅꯣ ꯃꯥꯎꯟ ꯁꯤꯅꯥꯏ ꯍꯥꯏꯁꯤꯕꯨ
ꯍꯣꯏ ꯇ ꯆ ꯕ
ꯆꯥꯔꯤ ꯀꯣꯟ ꯐꯦꯡꯉꯦ ꯆꯧꯔꯤꯌꯦ
ꯌꯥꯝ ꯅꯨꯡꯉꯥꯏꯗꯀꯣ ꯑꯩꯈꯣꯏꯗꯤ ꯁꯤꯗ ꯀꯟꯅ ꯐꯤ ꯇꯥꯏꯔꯤ
ꯑꯣꯟꯊꯣꯛꯅ ꯊꯦꯡꯅ ꯆꯪꯈ꯭ꯔꯦꯗ
ꯄꯥꯏꯗꯩꯇꯦꯅꯤ
ꯅ ꯁꯤꯜꯂꯨꯗꯤ ꯆꯠꯈ꯭ꯔꯕꯣ
ꯆꯠꯇꯦꯅ ꯁꯤꯜꯂꯨꯔꯦ ꯏꯕꯥꯅꯤ ꯍꯧꯖꯤꯛ ꯌꯨꯝ ꯆꯪꯉꯦꯅ ꯑꯩꯈꯣꯏ ꯌꯨꯝ ꯆꯪꯉꯦꯅ ꯆꯞ ꯆꯥꯔꯦꯅ ꯆꯥꯛ ꯆꯥꯔꯒ ꯍꯣꯁꯄꯤꯇꯥꯜ ꯊꯣꯛꯈꯂ꯭ꯔꯅꯤ ꯍꯤꯗꯥꯎ ꯇꯨꯝꯕ ꯆꯠꯂꯗꯕꯅꯤ ꯍꯧꯖꯤꯛ
ꯎꯝ ꯅꯪꯕꯨ ꯀꯅꯥ ꯀꯅꯥꯗ ꯇꯧꯈ꯭ꯔꯒꯦ
ꯇꯧꯔꯣ ꯂꯟꯖꯦꯟꯕꯤ ꯊꯦꯡꯉꯦ ꯑꯩꯔꯣ
ꯎꯝ
ꯅꯪ ꯇꯧꯈ꯭ꯔꯗꯤꯖꯤ ꯃꯤ ꯑꯃꯈꯛꯇꯪ ꯋꯥꯠꯂꯦ
ꯑꯁ
ꯃꯤ ꯃꯉꯥꯁꯤꯗ ꯇꯦꯟ ꯃꯤꯅꯤꯠ ꯇꯦꯟ ꯃꯤꯅꯤꯠ ꯈꯥꯏꯗꯣꯛꯑꯒ ꯐꯣꯔꯇꯤꯟ ꯃꯤꯅꯤꯠ ꯁꯥꯕꯅꯤꯅꯦ
ꯑꯥ ꯑꯥ ꯑꯥ ꯐꯣꯔꯇꯤ ꯃꯤꯅꯤꯠꯁ ꯍꯥꯕ
ꯎꯝ ꯑꯩꯗꯤ ꯃꯤ ꯑꯃꯗ ꯐꯣꯔꯇꯤ ꯃꯤꯅꯤꯠꯂ ꯈꯜꯂꯨꯕ
ꯎꯝ ꯎꯝ
ꯅꯪꯒꯤ ꯊꯕꯛꯄꯨ ꯀꯃꯥꯏꯅ ꯇꯧꯔꯤꯒꯦ ꯎꯝ
ꯆꯠꯂꯤꯕ ꯍꯥꯏꯕꯗꯨꯅꯤꯗ
ꯅꯪꯁꯨ ꯅꯪꯁꯨ ꯀꯥꯟꯅꯗ꯭ꯔꯦ ꯃꯥꯡꯁꯤꯅꯥꯏꯗ ꯊꯕꯛ ꯇꯧꯅꯕ ꯇꯧꯔꯣ ꯃꯤ ꯇꯂꯣꯞꯀ ꯌꯥꯝ ꯆꯥꯎꯋꯤ ꯍꯥꯏꯕꯅꯤ
ꯃꯣꯏꯗꯣ ꯇꯦꯁ ꯂꯥꯡ ꯂꯥꯛꯇꯦ ꯈꯪꯉꯦ ꯏ ꯊꯥꯔꯒ ꯑꯃꯨꯛ ꯏꯆꯦꯟ ꯏꯆꯦꯟꯗ ꯑꯃꯨꯛ ꯊꯥꯔꯤꯅꯦ ꯂꯥꯛꯂꯝꯒꯅꯤꯌꯦ
ꯏꯆꯦꯜꯗ ꯊꯥꯔꯤꯕ ꯊꯥꯕ ꯃꯍꯨꯠꯇꯣ ꯃꯣꯏꯁꯦ ꯃꯣꯏꯗ ꯑꯣꯏꯅ ꯂꯧꯔꯗꯤ ꯐꯥꯗꯧꯅꯦ ꯑꯗꯨꯅꯦ ꯋꯥ ꯅꯣꯝꯕ ꯌꯥꯏꯅꯦ ꯗꯣꯛꯇꯔ ꯑꯃ ꯍꯥꯏꯗ
ꯑꯗꯨ ꯂꯧꯔꯗꯤ ꯃꯣꯏꯗ ꯂꯧꯔꯒ ꯃꯣꯏꯗ ꯁꯨꯔꯗꯤ ꯐꯕ ꯑꯗꯨ ꯅꯠꯇ꯭ꯔꯗꯤ ꯇꯜꯂꯦꯕ ꯀꯩꯗꯧꯔꯨꯅꯦ ꯑꯗꯨꯗ
ꯗꯣꯛꯇꯔ ꯑꯝꯊꯥꯏꯗ ꯈꯔ ꯉꯥꯡꯅꯕ ꯐꯩꯅꯦ ꯅ ꯅꯣꯏꯗꯤ ꯏ ꯇꯦꯁ ꯇꯧꯕꯩꯗꯣ ꯑꯥ ꯑꯁꯝ ꯏꯆꯦꯗ ꯇꯧꯔꯨꯅꯨ ꯁꯤꯗ ꯇꯧ ꯍꯥꯏꯅ ꯈꯤꯇꯪ ꯍꯥꯏꯒ ꯈꯪꯈ꯭ꯔꯅꯤ ꯃꯥ
ꯇꯧꯕꯗꯤ ꯇꯧꯔꯝꯒꯅꯤ ꯑꯗꯨꯗꯨꯁꯨ ꯈꯔꯕꯨꯗꯤ ꯊꯝꯃꯕ ꯊꯝ ꯖꯒꯗꯤ ꯈꯪꯗꯦ ꯅꯍꯥꯟ ꯃꯨꯛ ꯍꯪꯕꯗꯗꯤ ꯊꯝꯗ꯭ꯔꯤ ꯍꯥꯏꯕ ꯀꯩꯅꯣ ꯍꯥꯏꯕꯅꯦꯕ ꯊꯝꯃꯗꯤ ꯐꯥꯎꯔꯣꯏ ꯍꯥꯏꯔꯤꯕꯅꯤ
ꯍꯪꯉꯛꯇꯧꯕꯗꯤ ꯃꯥꯜꯂꯦ ꯃꯥꯒꯤꯁꯦ
ꯑꯥ ꯊꯝꯗꯤ ꯊꯝꯔꯛ ꯊꯝꯗꯤ ꯊꯝꯔꯛꯀꯅꯤ ꯌꯥꯝ ꯆꯥꯎꯅꯗꯤ ꯊꯝꯃꯣꯏ ꯃꯆꯥ ꯑꯣꯏꯅ
ꯑꯥ
ꯁꯨꯅ ꯊꯝꯕꯗ ꯊꯝꯂꯛꯈꯤꯔꯣꯏꯕ ꯍꯥꯏꯕꯗꯤ ꯁꯨꯝ ꯂꯩꯗꯅ ꯇꯣꯏꯅ ꯇꯧꯒꯟꯕ ꯇꯦꯁ ꯁꯨꯒꯔꯒꯨꯝꯕ
ꯎꯝ
ꯑꯦꯜ ꯑꯦ ꯄꯤ ꯀꯦ ꯑꯦꯐ ꯁꯤ ꯒꯨꯝꯕ ꯊꯕꯛ ꯇꯧ ꯃꯥ ꯍꯥꯏ
ꯑ ꯀꯩꯕ ꯑꯈꯣꯏ ꯂꯟꯁꯤꯜꯂꯨ ꯃꯃꯤꯡꯗꯨꯕꯨ ꯀꯥꯎꯒꯔ꯭ꯦ ꯗꯥꯏꯅꯥꯂꯨ ꯂꯟꯆꯦꯟꯕꯤꯁꯨ ꯑꯃꯨꯛ ꯊꯣꯟꯈ꯭ꯔꯕꯣ
ꯌꯥꯃꯈꯔ꯭ꯦ ꯌꯥꯃꯟ ꯈꯔ꯭ꯦ ꯃꯤꯡꯗꯣ
ꯌꯥꯥꯏꯗꯥ ꯂꯨ
ꯀꯣ ꯀ ꯉꯥꯎ ꯖꯩꯅꯦ ꯅꯍꯥꯟ ꯏ ꯆꯤꯡꯕꯗ ꯗꯥꯏꯅꯥ ꯂꯨ ꯀꯥꯏꯅ ꯊꯥꯕꯅꯤꯅ ꯀꯔꯤꯅꯣ ꯅꯪ ꯅꯃꯤꯡꯗꯥꯏꯅꯂꯨ ꯀꯧꯕ꯭ꯔꯥ ꯍꯥꯏꯔꯒ
ꯑꯦ
ꯏꯃꯥ ꯀꯣꯜ ꯇꯧꯔꯒꯅꯤ ꯏꯃꯥ ꯑꯩꯕꯨ ꯆꯪꯉꯣ ꯍꯥꯏꯔꯦ ꯋꯥꯏꯕꯨꯗꯤ ꯁꯤꯠ ꯄ ꯌꯥꯔꯦ ꯏꯃꯥ ꯀꯣꯜ ꯇꯧꯔꯛꯀꯅꯤ ꯏꯃꯥ ꯆꯥꯛ ꯏꯟꯖꯥꯡ ꯂꯣꯏꯔꯦ ꯑꯗꯨ ꯇꯧꯔꯦ ꯆꯥꯕ ꯂꯥꯛꯑꯣꯅ ꯀꯧꯔꯛꯀꯅꯤ
ꯕꯩ ꯋꯥꯅꯤꯅꯦ ꯅꯣꯏꯅꯤꯁꯦ
ꯑꯩꯅ ꯍꯥꯏꯕ ꯈꯔ ꯈꯤꯇ ꯈꯔ ꯊꯦꯡꯅ ꯑꯗꯨꯝ ꯆꯠꯁꯦ ꯇꯨꯝꯕ ꯈꯔ ꯅꯨꯡꯉꯥꯏꯅꯕ ꯍꯥꯏꯕ ꯑꯩꯅ
ꯎꯝ
ꯑꯅꯥꯕꯗꯣ ꯑꯅꯥꯕꯗ ꯍꯥꯏꯔ ꯂꯣꯏꯔꯦ ꯗ꯭ꯔꯤꯞ ꯊꯥꯡꯉꯤꯕꯁꯦ ꯌꯥꯜꯂꯤꯕꯁꯦ ꯅꯪ ꯌꯦꯡꯉꯨ ꯗꯥꯏꯅꯥ ꯗꯥꯏꯅꯥ ꯏꯕꯥꯅꯤ ꯇꯨꯝꯒꯦ
ꯎꯝ ꯑꯣ ꯑꯅꯥꯕ ꯁꯪꯕ ꯆꯠꯄꯔꯥ ꯁꯪꯗꯧꯔꯤꯕ ꯑꯅꯥꯕ ꯃꯤꯅ
ꯑꯗꯨ ꯃꯛ ꯍꯥꯏꯗꯣꯏ ꯍꯧꯖꯤꯛ ꯆꯠꯂꯒ ꯅꯪ ꯑꯁꯤ ꯗ꯭ꯔꯤꯞ ꯌꯥꯟ ꯕ ꯂꯣꯏꯗ꯭ꯔꯤꯕꯣ ꯇꯨꯞꯄ ꯌꯥꯗꯦ
ꯑꯅꯥꯕ ꯃꯤꯗꯣ ꯅꯣꯏꯅꯤ ꯂꯥꯛ ꯍꯥꯏꯔꯛꯄ꯭ꯔꯥ ꯈꯪꯕꯣꯟꯗꯦ
ꯍꯥ ꯍꯥ ꯍꯍꯥ
ꯅꯣꯏꯅꯤ ꯂꯥꯛꯅꯨꯅ ꯑꯩ ꯏꯊꯟꯇ ꯑꯣꯏꯅ ꯂꯩꯒꯦꯁꯨ ꯂꯩꯔꯒꯦꯅ
ꯑ
ꯎꯝ ꯑꯩꯅꯦꯅꯦ ꯉꯁꯥꯏꯗꯣ ꯏ ꯍꯦꯦꯝꯅ ꯍꯥꯏꯔꯛꯄ ꯑꯁꯤꯆꯁꯨ ꯁꯤꯡꯉꯤꯗꯣ ꯑꯗ ꯀꯩꯅꯣ ꯏꯕꯥꯅꯤꯅ ꯑꯃꯨꯛ ꯃꯣꯏ ꯑꯅꯤ ꯎꯍꯜꯂꯁꯦ ꯑꯗꯣ ꯑꯩꯈꯣꯏ ꯕꯣꯗꯤ ꯒꯥꯔꯗ ꯁꯥꯔꯒ ꯆꯠꯁꯦ ꯍꯥꯏꯕ ꯑꯗꯣ ꯃꯥꯅ ꯉꯝꯃꯔꯣꯏ ꯑꯗꯨꯗ ꯅ ꯄꯨꯂꯤꯁ ꯊꯔꯒ ꯆꯠꯂꯁꯦ ꯌꯦ ꯃꯥ ꯄꯨꯂꯤꯁ ꯊꯔꯒ ꯂꯥꯛꯑꯒꯦꯌꯦ ꯃꯥꯅ ꯍꯥꯏꯕ ꯂꯨꯍꯦꯝꯅ ꯅꯆꯦ ꯂꯟꯖꯥꯏꯔꯨꯗ ꯐꯤꯔꯣꯟ ꯇꯍꯜꯂꯣ ꯅꯪꯒꯤ ꯑꯩꯈꯣꯏ ꯕꯤꯗꯤ ꯑꯦꯐ ꯁꯥꯒꯗꯕ ꯅ ꯕꯤꯗꯤ ꯑꯦꯐꯀꯤ ꯍꯥꯡꯒ ꯂꯩꯕꯗꯨꯗ ꯋꯥꯏꯔꯛꯑꯒꯦꯅ ꯅꯣꯡ ꯀꯗ ꯁꯤ ꯇꯧꯦ
ꯑꯗꯨ ꯋꯥꯏꯅꯔ ꯂꯣꯏꯔꯦ ꯀꯩꯀ ꯅꯨꯄꯥꯗꯣ ꯈꯔꯣꯏ ꯑꯦꯛꯁꯟ ꯂꯧꯗ꯭ꯔꯗꯤ ꯌꯥꯣꯏ
ꯁꯩꯅꯝꯅꯤ
ꯑꯁ ꯈꯪꯗꯦ ꯆꯩ ꯌꯥꯝ ꯅꯤꯔꯦ ꯑꯩꯗꯤ ꯁꯦꯡ ꯇꯁꯦꯡꯅ ꯍꯥꯏꯔꯕꯗ ꯆꯩ ꯌꯥꯝ ꯅꯤꯔꯦ ꯑꯩꯗꯤ ꯑꯁ ꯑꯩꯁꯨ ꯌꯥꯝ ꯐꯨꯅꯤꯡꯈ꯭ꯔꯦ ꯈꯖꯤꯛꯇꯪꯒ ꯅꯠꯇꯦ ꯌꯥꯝ ꯐꯨꯅꯤꯡꯉꯤ
ꯑꯩ ꯑꯣꯏꯅ ꯃꯦꯁꯦꯖ ꯍꯜꯂꯒ ꯑꯉꯥꯡ ꯁꯠꯂꯁꯤꯔꯒ ꯄꯣꯛ ꯈꯜꯂꯤꯕ
ꯑꯗꯨꯅꯦ ꯍꯥꯏꯁꯦ ꯃꯥꯕꯨ ꯉꯥꯎꯕ꯭ꯔꯕ
ꯉꯔꯥꯡꯗꯁꯨ ꯊꯥꯒꯠ ꯇꯏꯅꯦ ꯉꯔꯥꯡꯅ ꯉꯍꯜꯂ
ꯊꯥꯒꯠꯄꯤꯅꯤ ꯊꯥꯒꯠꯄꯤꯅꯤ ꯉꯔꯥꯡꯗꯁꯨ ꯊꯥꯒꯠꯄꯅꯤ
ꯀꯔꯤꯅ ꯇꯧꯔꯤꯁꯦ ꯃꯣꯏ ꯐꯣꯠꯇ ꯐꯦꯁꯕꯨꯛ ꯀꯩꯅꯣ ꯇꯧꯅꯈ꯭ꯔꯅꯤ ꯍꯥꯏꯔꯒ ꯑꯃꯨꯛ ꯊꯥꯒꯠꯂꯛꯏ ꯁꯤꯕꯣꯅ
ꯑꯗꯨ ꯃꯥꯏ ꯃꯃꯤꯡꯗꯨ ꯅ ꯑꯗꯨ ꯒꯣꯜꯃꯦ ꯄꯟꯇꯤ ꯍꯥꯞꯄꯗꯤ ꯁꯤꯡꯅꯦꯦꯅ ꯈꯜꯂꯣꯏꯗ꯭ꯔꯥ ꯍꯥꯏꯕꯅꯤꯅ ꯃꯤ ꯃꯤ ꯑꯇꯣꯞꯄꯅꯗꯤ ꯀꯅꯥ ꯗꯨꯁꯪꯒꯔꯣꯏ ꯁꯤꯡꯅꯦ ꯁꯤ ꯃꯥꯏ ꯅꯨꯄꯥꯅꯦ ꯑꯗꯨꯅꯦ ꯑꯗꯥꯅꯦꯗꯤ ꯈꯪꯕꯗ ꯃꯥꯅ ꯇꯧꯔꯁꯤꯦ ꯑꯣꯝꯂꯤ ꯅ ꯇ꯭ꯔꯛꯅꯤ ꯀꯣꯁꯤꯁꯤ ꯃꯤꯅ ꯌꯥꯗ꯭ꯔꯗꯤ ꯌꯥꯗ꯭ꯔꯦ ꯅꯣꯡ ꯃꯤꯁ ꯑꯦ ꯌꯥꯗ꯭ꯔꯗꯤ ꯌꯥꯗ꯭ꯔꯦ
ꯄꯥꯟꯗ꯭ꯔꯗꯤ ꯄꯥꯟꯗ꯭ꯔꯦ
ꯄꯥꯝꯗ꯭ꯔꯗꯤ ꯄꯥꯝꯗ꯭ꯔꯦ ꯌꯥꯗꯦ ꯍꯥꯏꯔꯗꯤ ꯌꯥꯗ꯭ꯔꯦ ꯑꯗꯨꯅꯦ ꯃꯥ ꯆꯩ ꯅꯤꯕꯩꯅꯦ ꯃꯥ ꯖꯦꯜ ꯌꯧꯔꯅꯤ ꯁꯤ ꯀꯨꯏꯔꯛꯑꯗꯤ
ꯑꯩ ꯌꯥꯝꯅꯤꯒ
ꯃꯥꯁꯦ ꯂꯤꯒꯦꯜ ꯑꯦꯛꯁꯟ ꯂꯧꯗ꯭ꯔꯗꯤ ꯌꯥꯔꯔꯣꯏ
ꯎꯝ ꯑꯦꯅ ꯑꯥꯀꯤ ꯏꯁꯟ ꯊꯗ ꯇ ꯊꯣꯁ꯭ꯔꯥꯅ ꯍꯥꯏꯔꯨꯕ
ꯑꯥ ꯑꯗꯨꯅꯦ ꯇꯥꯛꯊꯣꯛꯑꯁꯦ ꯑꯩꯗꯤ ꯈꯜꯂꯤꯕꯅꯦ ꯀꯩꯅꯣꯃ ꯇꯧꯗ ꯌꯥꯗ꯭ꯔꯦꯕ ꯅꯨꯄꯥꯁꯨ ꯀꯤꯍꯟ ꯈꯪꯕꯜꯂꯤ ꯅꯗꯤ ꯑꯒꯦꯕ
ꯎꯜꯃꯦꯗꯥ ꯃꯥꯥꯏꯁꯦ ꯃꯥꯏ ꯁꯦ ꯊꯤꯈꯤꯒꯨꯝꯁꯦ ꯃꯥꯒꯤꯁꯦ ꯊꯤꯈꯤꯒꯨꯝꯁꯦꯕ ꯃꯥꯏꯗꯣ ꯀꯟꯐꯥꯝ ꯇꯥꯔ ꯀꯥꯟꯗ ꯊꯤꯕꯅ ꯐꯪꯅꯤ ꯑꯩ ꯋꯥꯈꯜꯗꯗꯤ ꯍꯥꯏꯗꯤ ꯃꯥꯅ ꯑꯗꯨꯝ ꯇꯧꯔꯤꯈꯩꯗꯤ ꯃꯣꯏ ꯅꯨꯄꯥꯁꯤꯡꯗꯤ ꯈꯪꯅꯕ ꯃꯤ ꯂꯩ ꯌꯥꯝꯅꯤꯗꯅ ꯑꯩꯈꯣꯏ
ꯃꯥꯅꯦ ꯃꯥꯅꯦ ꯍꯣ ꯍꯣ ꯍ ꯍꯣ ꯍꯣ ꯑꯗꯨꯅꯤ
ꯑꯗꯨꯗꯨꯅꯦ ꯑꯝꯇ ꯌꯥꯔꯦ ꯃꯥꯏꯗꯣ ꯃꯥꯏꯗꯣ ꯍꯥꯡꯦ
ꯑꯦ ꯃꯥꯏ ꯅꯨꯄꯥꯗꯨꯁꯨ ꯀꯩꯅꯣ ꯃꯥꯅ ꯃꯥꯅ ꯃꯥꯅ ꯐꯪꯗ꯭ꯔꯗꯤ ꯃꯥꯁꯨ ꯐꯪꯕ ꯌꯥꯗꯦ ꯁꯤꯅꯦꯕ ꯃꯥꯅ ꯇꯧꯔꯤꯁꯦ ꯑꯗꯨꯕꯨ ꯅꯨꯄꯥ ꯍꯥꯏꯕꯁꯤꯗꯤ ꯅꯨꯄꯥꯅꯦꯕ ꯅꯠꯇꯦ ꯍꯥꯏꯒ ꯅꯨ ꯍꯥꯏꯕꯁꯤꯗꯤ ꯅꯨꯄꯥꯅꯦꯕ ꯑꯦ ꯑꯦ ꯀꯔꯤꯅꯣ ꯃꯩꯇꯩꯔꯣꯟ ꯍꯥꯏꯅꯥꯌꯣ ꯍꯥꯏꯔꯒ ꯃꯁꯤ
ꯑꯣ
ꯑꯩꯗꯨꯗꯣ ꯐꯦꯡꯈ꯭ꯔꯕꯅꯦ ꯍꯥꯏꯕꯅꯦ
ꯌꯥꯝ ꯇꯨꯀꯆꯩꯗ ꯑꯁꯦꯡꯕ ꯎꯝ
ꯀꯔꯥꯟꯖꯎꯁꯦ ꯃꯥꯅ ꯉꯥꯡꯩ ꯏꯅꯦ